ꯀꯩꯀꯩ ꯍꯦꯟꯖꯥꯡ ꯆꯥꯔꯛꯑꯒꯦ
ꯌꯦꯟ ꯊꯣꯡꯕ ꯆꯥꯏꯌꯦ ꯑꯩꯅ ꯍꯜꯂꯛꯄꯗ ꯂꯩꯔꯛꯄ ꯆꯥꯛ ꯂꯥꯝꯃꯦꯅ ꯑꯩꯗꯤ ꯆꯥꯊꯣꯛꯑꯦꯗ ꯆꯥꯛ ꯆꯔꯕꯣ
ꯑꯩ ꯆꯥꯗ꯭ꯔꯦ ꯑꯩ ꯑꯩꯈꯣꯏꯒꯤ ꯆꯥꯛ ꯂꯣꯏꯗ꯭ꯔꯔꯤ ꯑꯩꯈꯣꯏꯆꯦ ꯂꯥꯛꯑ ꯆꯥꯗꯣꯏꯅꯦ ꯑꯩꯈꯣꯏꯆꯦ ꯇꯨꯏꯁꯟ ꯆꯠꯈꯤ
ꯑꯗꯨꯒ ꯆꯥꯗꯧꯕ
ꯑꯩꯈꯣꯏꯁꯦ ꯇꯨꯏꯁꯟ ꯆꯠꯈꯤꯕ ꯑꯗꯨ ꯇꯨꯏꯁꯟ ꯍꯜꯂꯛꯑꯒ ꯆꯥꯗꯣꯏꯅꯦꯕ
ꯑꯦ ꯊꯦꯡꯉꯦ ꯀꯝꯀꯥꯟ ꯍꯜꯂꯛꯀꯗꯣꯏꯅꯣ
ꯍꯜꯂꯛꯑꯅꯤ ꯉꯥꯏꯍꯥꯛ ꯂꯩꯔ
ꯃꯥꯄꯜ
ꯑ ꯄꯨꯡ ꯃꯥꯄꯟꯗ
ꯑꯥ ꯑꯩꯈꯣꯏ ꯃꯅꯤꯡꯗ ꯍꯥ
ꯀꯩꯑꯕ
ꯍꯥꯏꯗꯤ ꯇ꯭ꯌꯨꯇꯔ ꯀꯌꯥ ꯆꯠꯂꯤꯒꯦ ꯍꯧꯖꯤꯛꯇ
ꯑꯃꯈꯛꯇꯪ ꯆꯠꯂꯦ
ꯅꯪꯁꯣꯑꯃ
ꯑꯥ
ꯑꯃ ꯑ ꯁꯌꯥꯅ ꯇꯧꯔꯝꯕ ꯑꯉꯥꯡ ꯑꯃ ꯖꯦ ꯖꯦꯗ ꯇꯝꯃꯦ ꯍꯥꯏꯕ ꯌꯥꯝ ꯀꯩꯅꯣꯗꯣ ꯍꯣꯝ ꯇ꯭ꯌꯨꯇꯔꯗꯣ
ꯎꯝ ꯎꯝ ꯎꯝ ꯑꯗꯨ ꯍꯧꯖꯤꯛ ꯆꯥꯎꯔꯝꯃꯅꯤ
ꯐꯪꯕ꯭ꯔꯥ ꯑꯗꯨꯗꯣ ꯇꯣꯛꯑꯝꯗꯥꯏꯗ ꯃꯍꯥꯛ ꯑꯗꯨ ꯇꯧꯍꯧ ꯌꯥꯗ꯭ꯔꯣꯅ
ꯀꯩꯅꯣ ꯍꯥꯏꯁꯦ ꯀꯔꯝꯕꯅꯣ
ꯑꯁ ꯑꯉꯥꯡ ꯑꯄꯤꯛꯄ ꯑꯃ ꯇꯧꯔꯝꯕꯗꯣ ꯖꯦ ꯖꯦ ꯑꯃ ꯕꯤꯖꯣꯏ ꯒꯣꯕꯤꯟꯗꯔꯣꯝꯗ ꯆꯠꯂꯒ
ꯈꯪ
ꯁꯌꯥꯅ ꯃꯥ ꯅꯨꯡꯊꯤꯜꯗ ꯑꯗꯣ ꯍꯣꯝ ꯊ꯭ꯌꯨꯇꯔꯔꯣ
ꯎꯝ ꯍꯣꯝ ꯇꯨꯏꯇꯔ ꯑꯣꯏꯔꯝꯒꯅꯤ ꯑꯗꯨꯗꯣ ꯑꯩ ꯑꯗꯨꯏ ꯃꯇꯝ ꯃꯥꯅ ꯑꯗꯨ ꯆꯠꯂꯤꯉꯩ ꯃꯇꯝꯗꯗꯤ ꯑꯩ ꯅꯨꯡꯊꯤꯟ ꯑꯃꯁꯨ ꯇꯧꯔꯝꯃꯦꯕ ꯍꯧꯖꯤꯛꯇꯤ ꯑꯩ ꯑꯃꯈꯛꯇꯪ ꯇꯧꯔꯦꯕ ꯑꯗꯣ ꯑꯉꯥꯡꯗꯣ ꯑꯦꯛꯖꯥꯝꯁꯨ ꯂꯣꯏꯈꯤꯕꯒꯤ ꯂꯣꯏ ꯑꯗꯨꯝ ꯀ꯭ꯂꯥꯁ ꯄꯨ ꯑꯦꯂꯚꯦꯟ ꯀꯥꯈ꯭ꯔꯦꯗ ꯑꯗꯨꯗꯤ ꯑꯗꯨꯒꯤ ꯍꯧꯖꯤꯛ ꯍꯧꯖꯤꯛ ꯅꯨꯡꯊꯤꯟꯗ ꯑꯃ ꯑꯩ ꯀꯟꯅ ꯊꯤꯔꯤ
ꯃꯥꯏꯗꯣ ꯃꯄꯥ ꯆꯥꯅꯔꯝꯃꯗꯤꯕ ꯇꯧꯍꯧ ꯌꯥꯏ
ꯍꯣꯏ ꯃꯄꯥ ꯆꯥꯅꯔꯝꯃꯗꯤ ꯌꯥꯕ ꯑꯗꯣ ꯊꯤꯔꯀꯥꯟꯗꯅ ꯑꯃꯨꯛ ꯂꯥꯛꯇꯦ ꯊꯤꯗ꯭ꯔꯀꯥꯟꯗꯅ ꯄꯪꯂꯥꯛꯇ ꯂꯥꯛꯑꯦꯕ
ꯍꯣꯏ ꯑꯗꯨꯗꯤ ꯂꯥꯛꯄꯅꯦ ꯑꯗꯨꯕꯨꯗꯤ
ꯋꯥꯔꯤ ꯂꯤꯔꯛꯑꯣ ꯋꯥꯔꯤ ꯂꯤꯔꯛꯑꯣ
ꯀꯩ ꯂꯤꯔꯛꯑꯣ ꯍꯥꯏꯅꯣ
ꯈꯪꯗꯤꯌꯦ
ꯍꯪꯖꯜꯂꯛꯑꯗꯤ ꯈꯪꯗꯦ ꯍꯥꯏꯕ
ꯍꯪꯖꯤꯜꯂꯛꯑꯗꯤ ꯈꯪꯗꯕꯅꯦ ꯍꯥꯏꯕ ꯍꯦꯛꯇ ꯅꯠꯇꯕꯤꯗ ꯆꯨꯝ ꯆꯨꯝꯅꯒꯤ ꯋꯥꯔꯤ ꯁꯥꯟꯅꯕ ꯑꯣꯏꯔꯗꯤ ꯑꯗꯨꯝ ꯀꯩ ꯀꯥꯏꯅꯣ ꯄꯡꯊꯣꯛꯇ ꯊꯣꯛꯂꯛꯄꯅꯦ
ꯑꯗꯨꯅꯦ
ꯑꯩꯅ ꯂꯤꯒꯦꯁꯨ ꯑꯩꯅ ꯉꯥꯡꯕ ꯌꯥꯗꯕꯅꯤꯅ ꯌꯥꯔꯔꯣꯏꯕ ꯅꯍꯥꯟ ꯅꯣꯡꯃ ꯑꯃ ꯂꯥꯛꯄ ꯑ ꯑꯩꯈꯣꯏꯅ ꯑꯆꯥꯄꯣꯠ ꯆꯥꯏꯀꯥꯟꯗ ꯑꯃ ꯀꯁꯇꯃꯔ ꯑꯃ ꯈꯇꯪ ꯎꯝ ꯃꯇꯩ ꯃꯅꯥꯎ ꯍꯦꯛ ꯍꯦꯛ ꯂꯥꯛꯄꯗꯣ ꯑꯗꯨꯗꯨꯏ ꯋꯥꯔꯤ ꯂꯤꯔꯛꯑꯣ
ꯑꯣ ꯅꯨꯄꯥ ꯑꯅꯧꯕ
ꯍꯝ
ꯑ ꯂꯥꯛꯑꯝꯃꯤ ꯑꯗꯨ ꯑꯅ ꯀꯥꯏꯅꯒ ꯇꯧꯕꯗꯨꯔꯣ ꯑꯩꯈꯣꯏꯅ
ꯈꯪꯗꯦ ꯀꯞꯁꯟꯅꯩ ꯀꯥꯏꯅ ꯇꯧꯕꯗꯣ ꯑꯗꯨꯒꯤ ꯋꯥꯔꯤ ꯂꯤꯔꯛꯑꯣ
ꯄꯨꯔꯥ ꯑꯩꯁꯦ
ꯑꯥ
ꯑ ꯅꯨꯄꯤꯁꯤꯅ ꯌꯥꯝ ꯍꯦꯟꯅ ꯄꯥꯝꯖꯕ꯭ꯔꯥ ꯀꯩꯅꯣꯝ ꯇꯧꯋꯦꯕ ꯈꯪꯗꯦ ꯅꯨꯄꯥꯁꯤꯒ ꯍꯦꯛ ꯂꯥꯡꯃꯤꯟꯅꯕ ꯃꯥꯁꯦ ꯌꯥꯝ ꯍꯔꯥꯎꯋꯦꯕꯀꯣ
ꯎꯝ
ꯑꯗꯨꯒ ꯀꯩꯅꯣꯒ ꯇꯧꯕꯗꯣ ꯃꯁꯝꯒꯁꯦ ꯀꯛꯊꯠꯂꯝꯃꯦꯕ ꯑꯗꯨꯗꯗꯤ ꯑꯗꯨꯒ
ꯎꯝ
ꯑꯣꯖꯥꯁꯨ ꯑꯣꯏ ꯍꯥꯏꯌꯦꯕ ꯑꯗꯨ ꯅꯨꯄꯤꯗꯣ ꯑꯗꯨꯃꯥꯏꯅ ꯇꯧꯔ ꯂꯥꯛꯑꯦ ꯑꯗꯣ ꯅꯨꯄꯥꯗꯨꯅ ꯃꯔꯣꯟ ꯑꯃ ꯇꯪ ꯃꯌꯥ ꯃꯌꯥꯡ ꯅꯠꯇꯦ ꯀꯩꯅꯣ ꯃꯥꯟꯂꯦꯕ ꯃꯁꯝꯒ ꯁꯥꯡꯕꯅꯤꯕꯨ ꯁꯝꯕꯨꯟꯒ ꯄꯨꯜꯂ ꯂꯥꯛ
ꯑꯗꯨꯝ ꯂꯥꯛꯑꯦ ꯍꯥ
ꯄꯤꯁꯤꯅ ꯅꯨꯡꯁꯤꯕ ꯍꯦꯜꯂꯤꯔꯕ
ꯍꯦꯟꯕ ꯃꯥꯜꯂꯦ ꯑꯩꯅ ꯈꯟꯕꯗ
ꯅꯨꯄꯤꯒ ꯑꯗꯨꯝ ꯁꯤꯜꯂꯒ ꯂꯥꯛꯄ ꯃꯤꯗꯤ ꯂꯩꯇ꯭ꯔꯣ ꯑꯗꯨꯒꯨꯝꯕꯩ ꯋꯥꯔꯤ ꯂꯤꯔꯛꯑꯣ
ꯑꯗꯨꯒꯨꯝꯕꯗꯤ ꯂꯥꯛꯇꯦ ꯃꯣꯏꯕꯥꯅꯤꯒꯤ ꯑꯣꯏꯅ ꯂꯤꯔꯛꯀꯦ ꯁꯤꯜꯂꯒ ꯂꯥꯛ ꯄꯗꯤ ꯊꯦꯡꯅ ꯊꯦꯡꯅꯗꯕ ꯑꯗꯨꯝ ꯁꯤꯜꯂꯒ ꯂꯥꯛꯄꯗꯤ
ꯁꯤꯜꯂꯒ ꯂꯥꯛ ꯑꯣ
ꯇꯥꯕ꯭ꯔꯥ
ꯇꯥꯏꯌꯦ ꯇꯥꯏꯌꯦ ꯈꯤꯇꯪ ꯀꯟꯅ ꯍꯥꯏꯔꯣꯑꯣ
ꯍꯧꯖꯤꯛꯀꯤ ꯑꯅꯤꯗꯨꯏ ꯋꯥꯔꯤ ꯑꯗꯨꯝ ꯂꯤꯔꯛꯀꯦꯕ
ꯂꯤꯔꯛꯑꯣꯕ
ꯑꯥ ꯅꯨꯄꯤꯁꯦ ꯀꯩꯅꯣ ꯇꯧꯋꯦꯕ ꯎꯝ
ꯑꯥ
ꯀꯩꯅꯣꯒ ꯇꯧꯗꯣꯏꯅꯤ ꯅꯣꯛꯁꯟꯅꯗꯅ ꯑꯗꯨꯃꯥꯏꯅ ꯇꯧꯔꯒ ꯃꯤꯉꯣꯟꯗꯒ ꯌꯥꯝꯅ ꯑꯁ ꯅꯨꯄꯤ ꯌꯥꯝ ꯆꯝꯖꯥꯕꯤꯒꯤ ꯇꯥꯏꯞ ꯇꯧꯕꯗꯣ
ꯀꯩꯑꯕꯥ
ꯌꯥꯝꯅ ꯆꯝꯖꯥꯕꯤꯒꯤ ꯇꯥꯏꯞ ꯇꯧꯕꯗꯣ ꯑꯆꯝꯕꯤ
ꯑꯥ ꯅꯍꯥꯟ ꯑꯃ ꯃꯁꯝ ꯁꯥꯡꯕꯗꯨꯔꯕ
ꯏ ꯈꯪꯗꯔꯦ ꯑꯗꯣ ꯑꯩ ꯑꯩꯅ ꯂꯤ ꯂꯤꯁꯦ ꯑꯗꯨ
ꯌꯥꯝ ꯇꯞꯅ ꯇꯥꯒ꯭ꯔꯦ ꯈꯥꯇꯪ ꯀꯟꯅ ꯍꯥꯏꯔꯛꯑꯣ ꯈꯤꯇꯪ ꯀꯟꯅ ꯑꯩꯅ ꯉꯥꯡꯕꯗꯤ ꯇꯥꯕ꯭ꯔꯥ
ꯇꯥꯏ ꯇꯥꯏ ꯉꯥꯏꯈꯣꯀꯣ ꯍꯥꯏꯔꯛ
ꯒꯔꯥꯒꯦ ꯅꯪꯅ ꯉꯥꯡꯕꯖꯦ ꯄꯤꯛꯇꯔꯨ ꯄꯤꯛꯈ꯭ꯔꯤꯖꯦ
ꯀꯩꯒꯤꯅꯣ ꯈꯪꯗꯦ ꯅꯪ ꯀꯩꯅꯣ ꯁꯥꯎꯟ ꯈꯤꯇꯪ ꯂꯩꯈꯠꯂꯣ
ꯀꯣ ꯁꯥꯎꯟ ꯍꯧꯖꯤꯛ ꯇꯥꯔꯛ
ꯇꯥꯕ꯭ꯔꯣ ꯕꯣꯂꯨꯝꯗꯣ ꯕꯣꯂꯨꯝꯗꯣ ꯈꯤꯇꯪ ꯂꯩꯈꯠꯂꯣꯕ
ꯑꯥ ꯂꯩ ꯀꯩꯕ ꯏꯃꯥ ꯃꯤ ꯂꯥꯛꯑꯦ ꯑꯥ ꯂꯩꯈꯠꯂꯦ ꯍꯧꯖꯤꯛ ꯍꯧꯖꯤꯛ ꯇꯥꯔꯦ ꯌꯥꯔꯦ ꯃꯤꯁꯤꯅ ꯀꯣꯏꯂꯥ ꯂꯥꯛꯁꯜꯂꯦ ꯌꯦꯅꯈꯥꯗ ꯆꯠꯂꯒꯦ ꯑꯩ ꯀꯥꯡ ꯆꯤꯛꯑꯖꯟ
ꯑꯥ ꯑꯃꯥꯏꯅ ꯅꯨꯄꯥꯗꯨꯒ ꯃꯥꯏ ꯂꯥꯛꯃꯤꯟꯅꯔꯦ ꯂꯥꯛꯃꯤꯟꯅꯩ ꯈꯨꯗꯤꯡꯒꯤ ꯈꯪꯗꯦ ꯑꯁ ꯈꯪꯗꯦ ꯐꯅꯦꯛꯀꯥ ꯁꯦꯠꯇꯅ ꯃꯁꯝꯒꯗꯣ ꯑꯁꯥꯡꯕꯗꯣ ꯊꯥ ꯊꯣꯛꯑꯒ ꯌꯥꯝꯅ ꯅꯨꯄꯤ ꯃꯩꯇꯩ ꯅꯨꯄꯤ ꯇꯥꯏꯞꯇ ꯇꯧꯕ ꯑꯃꯥꯏꯅ ꯇꯧꯕ ꯈꯪꯗꯦ ꯇꯧꯁꯟꯅꯕ ꯕꯥꯏꯞ ꯑꯃ ꯂꯩꯌꯦꯕ ꯑꯗꯨꯃꯥꯏꯅꯒ ꯇꯧꯔꯅꯨ ꯁꯟꯅꯗꯅ ꯇꯧꯔꯒ ꯑꯗꯨꯝ ꯂꯥꯛꯑꯝꯃꯦ ꯃꯣꯏꯕꯥꯅꯤꯅ ꯐꯝꯒꯤꯕꯁꯤꯅꯅꯦ ꯄꯨꯡ ꯑꯅꯤ ꯑꯍꯨꯝ ꯐꯝꯗꯣꯏ ꯕ ꯑꯗꯨꯒ ꯇꯦꯕꯜꯗ ꯂꯩꯔꯝꯕ ꯇꯤꯁꯨꯒꯩꯁꯦ ꯂꯣꯏ ꯀꯩꯅꯣ ꯇꯧꯒ꯭ꯔꯅꯤ ꯇꯤꯁꯨꯖꯦ ꯑꯝꯇ ꯂꯩꯔꯝꯃꯔꯣꯏ ꯀꯥꯏ ꯀꯥꯏ ꯆꯠꯈ꯭ꯔꯕꯅꯣ ꯈꯪꯗꯦ ꯇꯦꯕꯜꯗꯁꯨ ꯂꯩꯔꯝꯗꯦ ꯍꯥꯏꯕ ꯑꯗꯣ ꯍꯥꯏꯗꯤ ꯇꯤꯁꯨꯗꯣ ꯁꯤꯖꯤꯟꯅꯕ ꯂꯣꯏꯔꯒꯁꯨ ꯇꯦꯕꯜꯗ ꯑꯃ ꯁꯨꯞꯆꯜꯂꯒ ꯑꯣꯏꯁꯨ ꯊꯝꯕꯗꯣ ꯑꯃꯥꯏꯟ ꯊꯝꯃꯝꯗꯦꯕ ꯀꯥꯏꯗ ꯊꯝꯕꯅꯣ ꯈꯪꯗꯦꯕ
ꯑꯗꯨꯗꯤ ꯄꯨ ꯆꯠꯄ ꯑꯣꯏꯔꯝꯅꯤꯌꯦ
ꯑꯗꯨ ꯀꯩꯒꯤ ꯄꯨꯗꯣꯏꯅꯣ ꯍꯥꯏꯕ
ꯑꯁ ꯂꯩꯕꯅꯦ ꯇꯤꯁꯨ ꯍꯨꯔꯥꯟꯕ ꯈꯔ ꯂꯩꯕꯅꯦ ꯑꯗꯨꯝ ꯑꯩ ꯑꯩꯅ ꯈꯪꯕ ꯏ ꯏꯃꯥꯟꯅꯕꯤꯁꯨ ꯑꯃ ꯑꯆꯥꯄꯣꯠꯀ ꯆꯥꯃꯤꯟꯅꯔꯒ ꯑ ꯌꯥꯝ ꯀ꯭ꯂꯣꯁ ꯑꯣꯏꯕ ꯅꯠꯇ꯭ꯔꯁꯨ ꯑꯃ ꯇꯤꯁꯨꯗꯣ ꯄꯥꯏꯔꯛꯑꯣ ꯍꯥꯏꯔꯒ ꯆꯝꯕꯨꯨꯟ ꯆꯝꯕꯨꯨꯟꯒ ꯄꯨꯔ ꯆꯠꯄ ꯏꯃꯥꯟꯅꯕꯤ ꯈꯔ ꯂꯩꯌꯦ
ꯈꯪꯗꯦꯕꯨ ꯇꯤꯁꯨ ꯂꯧꯕ ꯂꯥꯛꯏꯔꯥ ꯀꯩꯅꯣ ꯈꯪꯗꯦ ꯑꯗꯒꯤ ꯃꯣꯏꯕꯥꯅꯤꯁꯦ ꯄꯨꯔꯥ ꯔꯦꯁꯇ꯭ꯔꯨꯔꯦꯟꯀꯤ ꯋꯥꯛ ꯋꯥꯈꯜꯅꯦ ꯍꯣꯇꯦꯜꯒꯤ ꯋꯥꯈꯜꯅꯦ ꯇꯧꯔꯛꯀꯗꯣꯏ ꯃꯑꯣꯡ ꯃꯇꯧꯁꯤꯅꯅꯦ ꯑꯗꯨꯝ ꯅꯣꯛꯄꯒ ꯈꯤꯖꯤꯟꯅꯕꯒ ꯑꯗꯒꯤ ꯑꯃꯨꯛ ꯉꯥꯊꯨ ꯊꯦꯡ ꯌꯥꯝ ꯍꯩꯅꯗꯕꯗꯣ ꯑꯗꯨꯃꯥꯏꯅ ꯇꯧꯋꯦꯕꯀꯣ ꯑꯗꯨꯒ ꯃꯣꯏ ꯕꯥꯅꯤꯁꯦ ꯂꯥꯛꯈꯤꯗ꯭ꯔꯦꯕ ꯃꯔꯛ ꯑꯃ ꯁꯨꯡꯂꯥꯛ ꯂꯥꯛꯈꯤꯗ꯭ꯔꯦ ꯑꯗꯨꯒ ꯅꯨꯄꯤꯁꯦ ꯃꯊꯟꯇ ꯃꯊꯟꯇ ꯂꯥꯛꯑꯝꯃꯦꯕꯀꯣ ꯃꯁꯝꯒ ꯂꯣꯏ ꯀꯛꯊꯠꯂꯒ ꯅꯨꯄꯤꯗꯣ ꯌꯥꯝ ꯇꯦꯟꯅꯕꯨꯗꯤ ꯅꯠꯇꯦ ꯈꯔ ꯇꯦꯟꯅ ꯀꯛꯊꯠꯂꯦꯕ
ꯎꯝ
ꯍꯥꯟꯅꯗꯤ ꯃꯁꯝꯗꯣ ꯊꯨꯟ ꯍꯦꯜꯂꯝꯕꯅꯦ ꯑꯗꯨꯒ ꯃꯁꯝꯗꯣ ꯇꯦꯜꯂꯦ ꯑꯗꯨꯒ ꯅꯨꯄꯤꯗꯣ ꯃꯌꯥꯡꯁꯨ ꯌꯥꯝ ꯀꯪꯖꯜꯂꯦꯕ ꯑꯗꯣ ꯊꯤꯕꯨꯗꯤ ꯊꯤꯗꯦ ꯑꯗ ꯁꯨꯝ ꯈꯤꯇꯪ ꯗꯜ ꯑꯣꯏꯁꯜꯂꯒ ꯑ ꯃꯌꯥꯡꯒ ꯈꯔ ꯀꯪꯉ ꯃꯥꯏ ꯁꯨꯝ ꯁꯨꯝ ꯂꯥꯛꯑꯝꯃꯦꯕ ꯃꯊꯟꯇ ꯑꯃꯨꯛ ꯑꯗꯨꯒ ꯈꯔꯒ ꯑꯃꯨꯛ ꯂꯩꯔꯒ ꯅꯨꯄꯥ ꯑꯃ ꯄꯨꯔ ꯂꯥꯛꯑꯦꯕ ꯅꯨꯄꯥꯁꯦ ꯑꯉꯥꯡꯗꯤ ꯃꯥꯜꯂꯦ ꯃꯉꯣꯟꯗꯩ ꯍꯦꯟꯅ ꯑꯗꯣ ꯃꯕꯥꯅꯤ ꯂꯥꯛꯃꯤꯟꯅꯕꯁꯤꯗꯤ ꯅꯨꯄꯤꯁꯦ ꯌꯥꯝꯅ ꯅꯣꯛꯇꯕꯗꯣ ꯍꯥꯏꯗꯤ ꯃꯥ ꯃꯁꯥꯒꯤ ꯑꯁꯦꯡꯕ ꯑ ꯄꯛꯇꯕ ꯊꯥꯏꯅꯒꯤ ꯄꯛ ꯇꯕꯗꯣ ꯅꯠꯇꯕ ꯁꯨꯝ ꯑꯄꯛꯄ ꯀꯩꯅꯣꯗꯣ ꯃꯁꯥꯒꯤ ꯑꯣꯏꯖꯕ ꯄꯥꯔꯁꯣꯅꯦꯂꯤꯇꯤꯗꯣ ꯑꯃꯥꯏ ꯁꯨꯝ ꯇꯧꯖꯔꯛꯑꯦꯕ ꯍꯥꯏꯗꯤ ꯋꯥꯒꯁꯦ ꯗꯣꯡ ꯗꯣꯡ ꯉꯥꯡꯕ ꯑꯃꯥꯏꯅ ꯄꯪꯅꯣꯛꯇ ꯅꯣꯛꯄ ꯑꯗꯨꯃꯥꯏꯅ ꯇꯧꯗꯦꯕ ꯅꯨꯄꯥꯥꯗꯨꯒ ꯂꯥꯛ ꯃꯤꯟꯅꯔꯝꯃꯦ ꯑꯃꯨꯔꯛ ꯑꯅꯤꯔꯛ ꯀꯨꯝꯕ ꯀꯩꯅꯣꯗꯣ ꯑꯇꯣꯞꯄ ꯅꯨꯄꯥꯗꯨꯒ ꯑꯗꯨ ꯃꯣꯏꯕꯥꯅꯤꯁꯨ ꯌꯥꯝꯅ ꯉꯥꯛ ꯊꯨ ꯊꯦꯡꯗꯨꯕꯩ ꯇꯥꯏꯞꯇ ꯇꯧꯋꯦꯕ ꯑꯗꯨ ꯍꯥꯏꯗꯤ ꯀꯣꯏꯅꯕꯒꯤ ꯇꯥꯏꯞꯁꯨ ꯃꯥꯜꯂꯦꯕ ꯑꯗꯨꯒꯤ ꯑꯅꯧꯕꯗꯣ ꯑꯗ ꯑꯩꯈꯣꯏꯅ ꯑꯁ ꯑꯁꯤ ꯅꯨ ꯄꯥ ꯑꯅꯧꯕ ꯁꯤꯟꯈ꯭ꯔ ꯃꯥꯜꯂꯦ ꯑꯗꯣ ꯑꯅꯧꯕꯁꯤ ꯑꯣꯏꯅ ꯀꯣꯏꯍꯟꯅꯤꯡꯉꯤ ꯀꯥꯏ ꯑꯩꯈꯣꯏ ꯍꯥꯏꯅꯤ ꯍꯥꯏꯗꯤ ꯑꯅꯧꯕꯗꯨ ꯀꯣꯏꯕꯗꯨꯗ ꯃꯥꯁꯦ ꯌꯥꯝꯅ ꯎꯝ ꯍꯣꯏ ꯍꯔꯥꯎꯕꯗꯨꯕꯨꯗꯤ ꯑꯃ ꯊꯥꯏꯅꯒꯤꯗꯨꯅ ꯍꯦꯟꯅ ꯍꯔꯥꯎꯋꯦꯕ ꯃꯥꯁꯦ ꯌꯥꯝꯅ ꯑꯗꯨ ꯑꯣꯏꯔꯁꯨ ꯃꯥꯒꯤ ꯑꯁꯦꯡꯕ ꯁꯨꯝ ꯄꯥꯔꯁꯅꯦꯂꯤꯇꯤ ꯑꯁꯦꯡꯕ ꯁꯨꯝ ꯎꯠꯊꯣꯛꯆꯕꯗꯣ ꯑꯅꯧꯕ ꯂꯥꯛꯄꯗꯨꯒꯅ ꯍꯦꯜꯂꯦꯕ ꯑꯗꯨꯒꯤ ꯑꯗꯨꯅ ꯅꯨꯡꯉꯥꯏꯗꯣꯏ ꯃꯥꯜꯂꯤ ꯀꯥꯏꯅꯒ ꯇꯧꯔꯦ
ꯎꯝ
ꯑꯗꯨꯒ ꯑ ꯑꯃꯨꯛꯅꯦ ꯂꯥꯛꯈꯤꯗ꯭ꯔꯦ ꯈꯔ ꯂꯩꯔꯒ ꯑꯃꯨꯛ ꯊꯥꯏꯅꯒꯤ ꯃꯁꯝ ꯁꯝꯕꯨꯟꯒ ꯄꯨꯟꯕ ꯅꯨꯄꯥꯗꯣ ꯑꯗꯨꯒ ꯑꯃꯨꯛ ꯂꯥꯛꯑꯦ ꯏꯕꯦꯝꯃ ꯅꯣꯡ ꯈꯤ ꯅꯣꯛꯈꯤ ꯇꯧꯔꯒ ꯑꯃꯨꯛ
ꯑꯁ ꯀꯔꯤꯅꯣ ꯖꯥꯠ ꯖꯥꯠꯅꯤꯅꯦ ꯃꯈꯜ ꯃꯈꯜ
ꯀꯔꯤꯗꯤ ꯋꯥꯔꯤꯅꯣ ꯈꯪꯗꯦ ꯃꯥꯒꯤꯁꯦ ꯑꯗꯣ ꯃꯥꯒ ꯂꯥꯛꯄꯗꯗꯤꯅꯦ ꯌꯥꯝ ꯍꯧ ꯍꯧꯅ ꯅꯣꯛ ꯎꯆꯥꯛꯅꯤ ꯈꯪꯗꯦ ꯌꯥꯝꯅ ꯍꯔꯥꯎꯖꯕ ꯃꯥꯜꯂꯦꯕ
ꯃꯥꯅ ꯌꯥꯝ ꯄꯥꯝꯖꯔꯕ ꯑꯣꯏꯔꯝꯃꯅꯤ ꯑꯗꯨꯗꯤ
ꯄꯥꯝꯖꯔꯝꯗꯣꯏ ꯃꯥꯜꯂꯦ ꯎꯝ ꯑꯗꯨꯒ
ꯎꯝ
ꯀꯩꯅꯣꯒꯁꯨ ꯇꯧꯋꯤꯅꯦ ꯑꯃ ꯈꯨꯗꯣ ꯅꯨꯔꯥ ꯈꯨꯗꯣꯡ ꯂꯩ ꯍꯥꯏꯕ꯭ꯔꯣ ꯀꯩ ꯀꯩꯅꯣꯗꯣ ꯊꯣꯝꯃꯨꯒ ꯍꯥꯏꯕꯗꯣ ꯎꯝ ꯑꯗꯨꯗꯣ ꯃꯣꯏꯁꯦ ꯀꯩꯅꯣꯝꯃ ꯄꯨꯔ ꯂꯥꯛꯑꯦꯕ ꯅꯍꯥꯟꯁꯦ ꯐ꯭ꯔꯦꯁ ꯑꯣꯏꯗꯣꯏꯅꯦꯕꯀꯣ ꯑꯃ ꯕꯨꯛꯀꯦꯃꯛꯇꯤ ꯅꯠꯇꯦ ꯑꯗꯣ ꯈꯔꯗꯤ ꯌꯥꯝꯃꯦꯕ
ꯎꯝ
ꯄꯨꯛꯀꯦ ꯑꯗꯨꯝ ꯍꯥꯏꯇꯥꯔꯦ
ꯎꯝ
ꯐ꯭ꯔꯦꯁ ꯑꯣꯏꯅ ꯍꯦꯛꯑꯒ ꯄꯨꯔꯛꯄꯖꯥꯠꯅꯦ ꯑꯗꯨꯒ ꯑꯩꯁꯤꯅ ꯍꯧꯖꯤꯛ ꯍꯧꯖꯤꯛ ꯀꯥꯟꯗꯤ ꯄ꯭ꯂꯥꯁꯇꯤꯛꯀꯨꯝꯕꯒꯤꯁꯦ ꯌꯥꯝ ꯊꯣꯛꯇ꯭ꯔꯣ ꯀꯩ ꯍꯥꯏꯗꯣꯏꯅꯣ ꯑꯥꯔꯇꯤꯐꯤꯁꯦꯜ ꯑꯣꯏꯅ ꯑꯗꯣ ꯑꯥꯔꯇꯤꯐꯤꯁꯦꯜꯁꯨ ꯃꯥꯟ ꯑꯩꯅ ꯀꯩ ꯀꯥꯏ ꯀꯩꯅꯣ ꯐ꯭ꯔꯦꯁꯂꯣꯅ ꯍꯪꯕ ꯑꯗꯨꯒ ꯐ꯭ꯔꯦꯁ ꯅꯦ ꯑꯩꯅ ꯀꯥꯏꯗꯅꯣ ꯍꯥꯏꯕ ꯑꯁ ꯑꯗꯨ ꯃꯥꯏ ꯅꯨꯄꯥꯗꯨꯅ ꯆꯤꯡꯗꯩ ꯍꯦꯛꯏꯅꯦꯌꯦ ꯅꯪꯒꯤꯁꯨ ꯍꯦꯛꯍꯜꯂꯨ ꯀꯥꯏꯗꯒ ꯇꯧꯔꯃꯤ ꯌꯥꯅꯣ ꯈꯪꯗꯦ ꯍꯔꯥꯎꯔꯒ ꯈꯪꯗꯦꯗ ꯐꯣꯇꯣꯒꯁꯦ ꯅꯝꯒꯤꯕꯁꯤꯅ
ꯄꯤꯕꯗꯣ ꯊꯨꯡꯅꯩ ꯍꯥꯏꯕꯅꯦꯕ
ꯍꯣꯏ ꯍꯣꯏ
ꯑꯗꯨꯃꯥꯏꯅ ꯍꯥꯏꯅꯕꯅꯦ ꯑꯥ ꯑꯗꯣ ꯍꯧꯐꯝ ꯀꯩꯀꯥ ꯃꯤ ꯄꯥꯛꯅ ꯀꯥꯏꯗ ꯍꯧꯕꯅꯣ ꯈꯣꯠꯄꯅꯣ ꯌꯥꯝ ꯈꯪꯅꯗꯦ ꯍꯥꯏꯕꯅꯤ ꯏꯁ
ꯑꯁ ꯑꯗꯨ ꯍꯪꯉꯝꯒꯗꯕꯅꯤ ꯃꯊꯪ ꯂꯥꯛꯄꯗ ꯍꯪꯒꯦ ꯅꯨꯄꯥꯗꯨꯗ ꯀꯔꯤ ꯆꯤꯡꯗ ꯍꯧꯋꯤ
ꯀꯔꯤ ꯆꯤꯡꯗ ꯍꯧꯋ ꯑꯩꯈꯣꯏꯁꯨ ꯍꯦꯛ ꯎꯒꯦꯅ
ꯑꯥ ꯎꯝ ꯑꯩ ꯅꯨꯄꯥꯗ ꯑꯝꯇꯥ ꯍꯦꯛꯍꯟꯒꯦ ꯅꯨꯄꯥꯗꯨꯗꯤ ꯋꯥ ꯌꯥꯝ ꯥꯑꯥ ꯑꯗꯨ ꯅꯨꯄꯤꯗꯣ ꯀꯩꯅꯣꯁꯨ ꯇꯧꯋꯦꯕ ꯍꯥꯏꯗꯤ ꯈꯔꯕꯨꯗꯤ ꯄꯛꯇꯦꯕ ꯑꯗꯨ ꯑꯣꯏꯔꯁꯨ ꯑꯩꯈꯣꯏꯒꯤ ꯆꯣꯀ꯭ꯂꯦꯠꯀꯨꯝꯕꯒ ꯂꯩꯔꯒ ꯊꯤꯜꯂꯝꯕꯒꯨꯝꯕ ꯍꯩ ꯃꯍꯤꯒ ꯄꯤꯔꯝꯕꯒꯨꯝꯕ ꯑꯗꯨꯃꯥꯏꯅꯒ ꯌꯥꯝꯗꯤ ꯇꯧꯋꯤꯉꯣ ꯅꯨꯄꯤꯗꯣ ꯄꯛꯑꯦ ꯍꯥꯏꯗꯣꯏꯔꯣ ꯄꯛꯇꯦ ꯍꯥꯏꯗꯣꯏꯔꯣ ꯈꯪꯗꯦ ꯒ꯭ꯌꯥꯟ ꯇꯥꯗꯦ
ꯈꯪꯗꯦ ꯑꯗꯨꯗꯤ
ꯍꯥꯏꯗꯤ ꯑꯥ ꯑꯩꯈꯣꯏ ꯏꯁꯇꯥꯐꯈꯩꯒꯤ ꯄꯨꯂꯞꯀ ꯇꯧꯔꯒꯅꯦ ꯍꯩ ꯃꯍꯤꯒꯁꯦ ꯂꯩꯕꯤꯔꯝꯗꯣꯏꯅꯦ ꯑꯗꯨꯝ ꯅꯣꯛ ꯅꯣꯛꯇꯅ ꯑꯩꯅ ꯑꯆꯥꯄꯣꯠꯀ ꯆꯥꯥꯊꯣꯛꯑꯒ ꯃꯥꯏ ꯋꯥꯔꯤ ꯊꯤꯔꯒ ꯆꯥꯏꯅ
ꯋꯥꯊꯤꯃꯛꯇꯤ ꯅꯠꯇꯦꯍꯦ ꯅꯠꯇꯦꯍꯦ ꯋꯥꯊꯤꯃꯛꯇꯤ ꯅꯠꯇꯦꯍꯦ ꯁꯨꯝ ꯁꯨꯃꯥꯏ ꯁꯨꯃꯥꯏꯅ ꯇꯧꯋꯦ ꯍꯥꯏꯕꯅꯦ ꯎꯆꯤꯖꯤ ꯋꯥꯊꯤ ꯋꯥꯊꯤ ꯍꯥꯏꯔꯗꯤ ꯑꯃ ꯃꯤꯒꯤꯗꯃꯛ ꯑꯐꯠꯇꯕ ꯉꯥꯡꯕꯗꯨꯅꯦ ꯍꯥꯏꯗꯤ ꯃꯥꯗꯣ ꯁꯤ ꯇꯧꯔꯦ ꯁꯤ ꯀꯥꯏ ꯌꯥꯝꯅ ꯐꯠꯇꯅꯒ ꯉꯥꯡꯕꯗꯣ ꯑꯗꯩ ꯁꯤꯗꯤ ꯗꯨꯝ ꯃꯥꯗꯣ ꯁꯨꯃꯥꯏꯅ ꯁꯨꯃꯥꯏꯅ ꯇꯧꯋꯦ ꯑꯗꯨꯈꯛ ꯍꯥꯏꯅꯕꯅꯤ ꯀꯩꯅꯣ
ꯑꯗꯨꯒ ꯋꯥꯔꯤ ꯑꯃꯒ ꯂꯤꯔꯛꯑꯒꯦ ꯋꯥꯔꯤ ꯑꯃꯁꯤꯅꯅꯦ ꯑꯩ ꯏꯟꯚꯣꯜꯕ ꯇꯧꯕ ꯋꯥꯔꯤ ꯑꯣꯏꯗꯣꯏꯅꯦ ꯌꯥꯝꯅ ꯇꯧꯕꯗꯤ ꯅꯠꯇꯦ ꯈꯤꯇꯪꯈꯛ
ꯎꯝ ꯎꯝ
ꯀꯄꯜ ꯑꯅꯤ ꯑꯃ ꯀꯄꯜ ꯍꯥꯏꯁꯦ ꯑꯉꯥꯡꯅꯤꯀꯣ ꯌꯥꯝꯅ ꯑꯩꯗꯤ ꯑꯩ ꯑꯩꯅꯒ ꯆꯍꯤ ꯑꯃ ꯑꯅꯤꯃꯛ ꯀ ꯍꯜꯂꯝꯗꯣꯏꯕ ꯃꯥꯜꯂꯦꯕꯣ
ꯑꯥ
ꯍꯜꯂꯝꯗꯕꯁꯨ ꯌꯥꯏ ꯅꯠꯇ꯭ꯔꯒ ꯑꯩꯒꯤ ꯕꯦꯠꯖ ꯑꯣꯏꯔꯝꯕꯁꯨ ꯌꯥꯏꯕ ꯑꯗꯥ ꯅꯨꯄꯤꯗꯨꯗꯤ ꯑꯉꯥꯡ ꯃꯥꯜꯂꯦ ꯑꯗꯨꯒ ꯑꯅꯤꯁꯦ ꯑꯗꯨꯝ ꯂꯥꯛꯄ ꯑꯗꯥ ꯑꯩꯅ ꯅꯨꯄꯤꯁꯦ ꯌꯥꯝ ꯅꯨꯡꯁꯤꯌꯦꯕ ꯈꯪꯗꯦ ꯑꯉꯥꯡ ꯃꯆꯥ ꯃꯥꯜꯂꯒ ꯀꯩꯝꯇꯁꯨ ꯀꯦꯗꯦ ꯗꯦ ꯑꯗꯨꯒ ꯌꯥꯝꯅ ꯆꯝꯖꯕꯗꯣ ꯑꯗꯨꯒ ꯅꯨ ꯅꯨꯄꯥꯁꯤꯅꯅꯦ ꯃꯁꯥꯒ ꯐꯔꯒ ꯖꯤꯝ ꯆꯠꯂꯒ ꯋꯥꯡ ꯆꯥꯎꯔꯒ ꯅꯨꯄꯤꯁꯤꯅ ꯅꯦꯝ ꯑꯃꯒ ꯌꯥꯝ ꯀꯨꯠ ꯑꯣꯏꯕꯗꯣ ꯃꯣꯏꯕꯥꯅꯤꯁꯦ ꯑꯩꯅ ꯌꯥꯝꯅ ꯅꯨꯡꯁꯤꯕ ꯃꯣꯏꯕꯥꯅꯤꯁꯦ ꯑꯗꯨ ꯅꯨꯄꯥ ꯋꯥ ꯁꯨꯡꯉꯥꯡ ꯉꯥꯡꯗꯦꯕ ꯑꯩꯉꯣꯟꯗ ꯌꯥꯝ ꯄꯥꯛꯅ
ꯎꯝ
ꯑꯗꯨꯒ ꯅꯨꯄꯤꯁꯤꯒ ꯑꯗꯨꯝ ꯂꯥꯛꯃꯤꯟꯅꯔ ꯑꯆꯥꯄꯣꯠ ꯆꯥꯃꯤꯟꯅꯕꯁꯦ ꯌꯥꯝ ꯀꯨꯏꯅ ꯇꯧꯔꯝꯃꯦ ꯑꯩꯈꯣꯏ ꯗꯨꯀꯥꯟꯁꯤꯗ ꯑꯗꯨꯒ ꯁꯨꯡ ꯂꯥꯛ ꯂꯥꯛꯈꯤꯗ꯭ꯔꯦꯕ ꯃꯣꯏꯕꯥꯅꯤꯁꯦ ꯑꯗꯨꯒ ꯅꯨꯄꯥꯁꯦ ꯍꯦꯛ ꯍꯦꯛ ꯂꯥꯛꯑꯦ
ꯎꯝ
ꯃꯊꯟꯇ ꯂꯥꯛꯄ ꯌꯥꯎꯋꯤ ꯃꯃꯥꯟꯅꯕꯒ ꯂꯥꯛꯄ ꯌꯥꯎꯏ ꯑꯗꯣ ꯃꯃꯥꯟꯅꯕꯒ ꯑꯅꯝꯕꯅꯗꯤ ꯑꯗꯨꯝ ꯂꯥꯛꯑꯦ ꯇꯧꯋꯦ ꯎꯝ ꯑꯩ ꯑ ꯀꯩꯅꯣꯗ ꯁ꯭ꯋꯦꯇꯝꯗꯣ ꯑꯩꯒ ꯇꯧꯃꯤꯟꯅꯕ ꯑꯉꯥꯡꯗꯣ ꯑꯗꯩꯗ ꯀꯣꯐꯤꯗꯣ ꯌꯥꯝ ꯍꯥꯎꯏꯤ ꯉꯁꯤꯅ ꯏꯍꯥꯎ ꯍꯥꯎꯋ ꯀꯥꯏꯅꯒ ꯐ꯭ꯂꯠꯀ ꯇꯛꯁꯜꯂꯝꯑꯦꯌꯦ ꯀꯩ ꯍꯥꯏꯅꯤ ꯑꯝ ꯑꯩꯅ ꯌꯥꯝꯅ ꯀꯩꯅꯣꯒ ꯄꯥꯝꯕ ꯄꯥꯝꯕ ꯍꯥꯏꯗꯤ ꯀꯣꯄꯜꯗꯣ ꯌꯥꯝꯅ ꯀ꯭ꯌꯨꯠ ꯑꯣꯏꯌꯦ ꯈꯣꯠꯂꯦ ꯀꯥꯏꯅꯒ ꯈꯜꯂꯒ ꯑꯗꯨꯃꯥꯏꯅ ꯐ꯭ꯂꯠꯀ ꯇꯧꯁꯜꯂꯝꯕꯁꯦ ꯑꯩꯒꯤ ꯑꯃ ꯇꯣꯛꯅꯕꯒꯤ ꯋꯥꯈꯜꯗꯤ ꯁꯨꯝ ꯈꯟ ꯇꯣꯛꯅꯔꯝꯕꯁꯨ ꯌꯥꯏꯑꯦꯕꯀꯣ
ꯎꯝ
ꯑꯗ ꯌꯥꯝꯅ ꯅꯨꯄꯥꯁꯦ ꯌꯥꯝꯅ ꯊꯥꯖꯗꯕꯗꯣ ꯑꯩꯉꯣꯟꯗ ꯅꯨꯄꯤ